ꯍꯜꯂꯣ ꯀꯩꯗꯧꯔꯝꯃꯤꯅꯣ
ꯀꯩꯝ ꯇꯧꯗꯦ ꯂꯩꯔꯝꯃꯅꯤ ꯍꯤ ꯐꯝꯃꯒ
ꯑꯣ
ꯅꯪꯗꯤ
ꯑꯩꯁꯨ ꯀꯩꯝ ꯇꯧꯗꯦ ꯐꯝꯃꯝꯕꯅꯦ ꯁꯨꯝ ꯏꯟꯖꯥꯡ ꯅꯥꯄꯤ ꯁꯦꯝꯃꯒ
ꯎꯝ
ꯆꯥꯡ ꯏꯟꯁꯥꯡꯗꯤ ꯍꯣꯠꯅꯔꯕꯣ
ꯈꯣꯏꯗꯤ ꯋꯥꯂꯤ
ꯊꯦꯡꯉꯤꯗ
ꯑꯥ ꯅꯣꯏꯒꯤꯗꯤ
ꯃꯥꯟꯅꯔꯤ ꯀꯟꯅ
ꯀꯩꯖꯥꯡ
ꯃꯥꯏꯔꯦꯟ ꯃꯅꯥ
ꯃꯥꯏꯔꯦꯟ ꯃꯅꯥ
ꯑꯥꯎ
ꯀ ꯃꯔꯦꯟ ꯃꯅꯥ ꯃꯔꯦꯟ ꯃꯅꯥ ꯆꯥ ꯌꯥꯕ꯭ꯔꯣ
ꯆꯥ ꯌꯥꯌꯦ
ꯃꯥꯏꯔꯦꯟ ꯃꯅꯥꯗꯤ ꯈꯪꯗꯦ
ꯆꯝꯐꯨꯠꯁꯨ ꯌꯥꯔꯦ ꯀꯥꯡꯁꯣꯏ ꯍꯋꯥꯏꯖꯥꯗꯣ
ꯑ
ꯍꯋꯥꯏꯖꯥꯔꯒ ꯀꯥꯡꯁꯣꯏ ꯆꯥ ꯌꯥꯔꯦ ꯍꯥꯎꯕꯅꯦꯗꯣ
ꯎꯝ ꯆꯥꯔꯝꯕ ꯌꯥꯏ ꯑꯗꯨ ꯅꯪ ꯃꯥꯏꯔꯦꯟ ꯃꯅꯥꯗꯨꯗ ꯈꯪꯗꯕ ꯥꯃꯥꯏꯔꯦꯟꯕꯨꯗꯤ ꯆꯥꯏꯕ ꯀꯣ
ꯍꯣꯏ
ꯃꯥꯏꯔꯦꯟ ꯆꯝꯐꯨꯠ ꯊꯣꯡꯕ ꯈꯣꯠꯄ ꯑꯗꯨꯝ ꯆꯥꯏꯕ
ꯑ ꯃꯅꯥꯒꯨꯝꯕ ꯃꯥꯒꯤ ꯀꯩꯅꯣ ꯎ ꯃꯥꯒꯤ ꯃ ꯀꯃꯥꯏ ꯍꯥꯏꯅꯤ ꯃꯆꯥ ꯃꯆꯥꯗꯣ
ꯃꯥꯏꯔꯦꯟ ꯃꯅꯥꯁꯤ ꯀꯃꯥꯏꯅ ꯀꯥꯎꯔꯤꯦ ꯅꯍ ꯀꯩꯅꯣ
ꯍꯥꯏꯃ ꯃꯔꯤꯦꯟ ꯃꯔꯦꯟꯒꯤ ꯃꯇꯣꯟꯗꯣ ꯈꯪꯕ꯭ꯔꯥ ꯉ
ꯍ ꯑꯣ ꯍꯣꯏ ꯑ
ꯑꯗꯨꯗꯣ ꯍꯥꯏꯕ
ꯈꯪꯗ꯭ꯔꯦ ꯈꯪꯗ꯭ꯔꯦ ꯍꯣꯏ ꯌꯥꯔꯦ ꯍꯣꯏ ꯉꯁꯥꯏꯒꯤꯗꯤ ꯀꯩ ꯆꯥꯒꯦ
ꯉꯁꯥꯏ
ꯎꯝ
ꯅꯪꯗꯤ
ꯉꯁꯥꯏ ꯉꯥꯍꯩ ꯆꯥꯏ
ꯎꯝ ꯍꯥꯎꯔꯃꯅꯤ
ꯍꯋꯦ
ꯀꯥꯝ ꯍꯥꯎꯔꯕ
ꯑꯗꯨꯝ ꯍꯥꯎꯏ ꯃꯔꯨ ꯃꯔ ꯃꯔꯨ ꯃꯔꯨ ꯄꯜꯂꯦ ꯄꯨꯛꯅꯥꯏ
ꯎꯝ ꯌꯥꯝ ꯄꯜꯂꯝꯃꯅꯤ
ꯄꯜꯂꯦ ꯁꯦꯡꯃꯅꯦ
ꯌꯦꯡ ꯌꯦꯡ ꯆꯥꯗꯕꯩ ꯑꯣꯏ
ꯍꯣꯁꯄꯤꯇꯥꯜ ꯆꯠꯀꯦ ꯇꯧꯔꯤ
ꯑꯦꯂꯔ
ꯌꯥꯅꯤ ꯌꯥꯅꯤ
ꯃꯇꯦꯡ ꯄꯥꯡꯕꯤꯒꯦ ꯍꯥꯏꯕ
ꯎꯝ ꯌꯥꯔꯅꯤ
ꯁꯦꯡꯉꯕꯣ
ꯁꯦꯡꯉꯦ ꯁꯦꯡꯉꯦ
ꯎ ꯀꯅꯥꯕ ꯆꯠꯀꯦ ꯍꯥꯏꯕ꯭ꯔꯣ
ꯍꯨꯝ
ꯀꯅꯥꯒ ꯆꯠꯀꯦ ꯍꯥꯏꯕꯔꯣ ꯅꯪꯕꯨ
ꯏꯊꯟ ꯆꯠꯂꯒ ꯍꯤꯗꯥꯛ ꯀꯥꯞꯄꯒ ꯑꯗꯨꯝ ꯂꯥꯛꯑꯒꯦ
ꯑꯨꯝ ꯒꯔꯤꯅ ꯀꯅꯥ ꯊꯧꯕꯤꯗꯨꯔꯤꯕ
ꯒꯥꯔꯤ ꯑꯩ ꯊꯧꯗꯣꯏꯕ
ꯍꯤꯗꯥꯛꯁꯨ ꯀꯥꯞꯇꯨꯔꯤꯕ
ꯑꯥ ꯍꯣꯏ ꯑꯩꯈꯣꯏꯗꯤ ꯑꯩꯈꯣꯏꯗꯤ ꯀꯟꯈ꯭ꯔꯖꯥꯠꯅꯤ ꯀꯩꯅꯣꯅꯦ ꯑꯩ ꯈꯣꯏ ꯑꯥꯏꯔꯥꯟ ꯃꯦꯟꯅꯤ
ꯑꯁ ꯎꯝ ꯈꯣꯏꯁꯋꯥꯏꯁꯨꯨ ꯑꯥꯏꯔꯥꯟ ꯃꯦꯟ ꯊꯣꯛꯑꯕꯣ
ꯎꯝ ꯍꯣꯏ ꯍꯜꯂꯛꯅꯦ ꯑꯩꯈꯣꯏꯗꯤ
ꯎ ꯅꯛꯂꯤꯒꯤ ꯍꯥꯛ
ꯅꯠꯇꯦ ꯅꯠꯇꯦ ꯑꯁꯤꯡꯕ ꯍꯥꯛꯅꯤ ꯑꯩꯈꯣꯏꯗꯤ
ꯎꯝ ꯅꯤꯡꯁꯩꯗ ꯍꯥꯛ ꯃꯁꯛꯁꯦ ꯀꯩꯝ ꯍꯤꯠꯅꯗꯦꯗ
ꯅꯪ ꯌꯦꯟ ꯊꯣꯡꯕ ꯌꯦꯟ ꯊꯣꯡꯕ ꯆꯥꯏꯔꯦꯕ
ꯑꯥꯎ
ꯎꯝ ꯆꯤ ꯆꯤꯠꯇ꯭ꯔꯣ
ꯑꯦꯁ ꯀꯩꯒꯤ ꯆꯤꯛꯇꯣꯏꯕ
ꯅꯥꯕꯅꯤ ꯃꯥꯅ ꯆꯤꯛꯑꯗꯤ
ꯃꯔꯝ ꯂꯩꯒꯦ ꯃꯥ ꯆꯦꯛꯀꯗꯕ
ꯃꯔꯝ ꯂꯩꯇꯤꯌꯦ
ꯎꯝ
ꯅꯪ ꯃꯥꯅ ꯑꯃꯨꯛ ꯆꯤꯛꯇ꯭ꯔꯤꯕꯣ
ꯁꯤꯁ ꯆꯤꯛꯇꯦ
ꯆꯤꯛꯍꯜꯂꯨꯅꯦ ꯍꯥꯏꯐꯦꯠꯇꯪ
ꯏ ꯅꯪ ꯆꯤꯛꯍꯜꯂꯣ
ꯑꯩꯗꯤ ꯑꯩꯗꯤ ꯑꯗꯨꯝ ꯆꯤꯛꯍꯜꯂꯤꯅꯦ
ꯅꯪꯕꯨꯗꯤ ꯅꯪꯅ ꯑꯩꯗꯤ ꯆꯤꯛꯄꯣꯠ ꯅꯠꯇꯦ
ꯍꯣꯏ ꯃꯥꯅꯦ ꯅꯠꯇ꯭ꯔ
ꯃꯥꯟꯅꯦ ꯐꯪꯅꯥ ꯂꯩꯒ ꯑꯁ ꯀꯥꯏ ꯕꯣꯜꯅꯣꯗ ꯌꯦꯡꯗꯦ
ꯑꯦ ꯕꯣꯟ ꯌꯦꯡꯗꯕ
ꯍꯣꯏ ꯕꯤꯠꯀ ꯂꯩꯇꯦ
ꯑꯩꯁꯨ ꯌꯥꯝ ꯄꯛ ꯌꯦꯡꯗꯦꯗ ꯍꯥꯟꯅ ꯄꯩꯁꯥ ꯊꯥꯕꯒꯤ ꯕꯦꯠ ꯊꯥꯕꯒꯤ ꯈꯔꯒ ꯌꯦꯡꯉꯝꯃꯦ ꯑꯗꯨꯒ ꯑꯩꯅ ꯑꯄꯥꯝꯕ ꯇꯤꯝ ꯁꯥꯟꯅꯔꯀꯥꯟꯗ ꯌꯦꯡꯕ ꯈꯛꯇꯅꯦ ꯅꯣꯡꯐꯥꯗꯣꯛ
ꯐꯩ ꯑꯗꯨꯅ
ꯐꯩ ꯐꯩ ꯐꯩ
ꯀꯥꯡ ꯌꯥꯝꯃꯤꯅꯦꯍꯦ ꯍꯟꯗꯥꯛꯁꯦ
ꯀꯅꯥ ꯀꯅꯥ ꯂꯩꯔꯤꯅꯣ
ꯏꯊꯟꯗ ꯂꯩ
ꯎꯝ ꯎꯝ
ꯅꯪꯗꯤ
ꯍꯣꯏꯖꯨ
ꯆꯥꯛ ꯅꯪ ꯊꯣꯡꯗꯣꯏꯔꯣ
ꯊꯣꯡꯉꯣꯏꯗ ꯍꯩꯇꯦ
ꯑꯦ ꯆꯥꯕꯗꯤ ꯍꯥꯏꯕ
ꯏꯁ ꯑꯗꯨꯗꯤ ꯀꯩꯅꯣꯅꯦ ꯑꯗꯨꯗꯤ ꯑꯩ ꯍꯩꯅꯕꯤꯅꯤ
ꯍꯩꯅꯕꯤ ꯑꯣꯏꯒ꯭ꯔꯕꯣ
ꯑ ꯍꯩꯅꯕꯤ ꯑꯣꯏꯔꯦ
ꯐꯩꯅꯦ ꯍꯩꯅꯕꯤꯒ ꯑꯣꯏꯔꯗꯤ
ꯆꯥꯛ ꯊꯣꯡꯕꯗꯤ ꯍꯩ ꯏꯟꯖꯥꯡ ꯍꯩꯇꯕꯩ ꯋꯥꯅꯤ
ꯎꯝ ꯈꯔ ꯈꯔ ꯇꯝꯃꯨ ꯅꯣꯏ ꯃꯥ ꯆꯥꯛ ꯊꯣꯡꯕꯗ ꯌꯦꯡꯉꯥ
ꯍꯩꯗꯤ ꯍꯩꯅꯦꯕꯥꯀꯣ
ꯎꯝ ꯎꯝ
ꯑꯗꯨꯝ ꯈꯪꯉꯤꯅꯦ ꯑꯗꯨꯑꯣꯏꯁꯨ ꯍꯥꯎꯇꯦꯅ ꯊꯣꯡꯗꯦꯕ
ꯎꯝ
ꯃꯣꯏꯅ ꯊꯣꯡꯕ ꯍꯥꯎꯕ ꯍꯦꯜꯂꯦꯅ
ꯇꯨꯝꯕꯗꯤ ꯃꯁꯥꯅ ꯇꯥꯕ
ꯑꯗꯨꯒꯤꯅꯤꯗꯥ
ꯀꯥꯡ ꯌꯥꯝ ꯆꯤꯛꯇ꯭ꯔꯣ
ꯀꯥꯡ
ꯎꯝ
ꯀꯥꯡ ꯐꯦꯟ ꯊꯥꯕꯅꯤ ꯆꯤꯛꯇꯦ ꯑꯗꯣ ꯁꯥꯗꯤ ꯁꯥꯏ ꯌꯥꯝꯅ
ꯁꯔꯝꯅꯔꯤ ꯑꯁ
ꯍꯨꯖꯤꯛ ꯁꯥꯗꯔꯥꯗꯤ ꯏꯪꯉꯒꯗ꯭ꯔꯥ ꯍꯥꯏꯖꯦ ꯅꯪꯗꯤ ꯏꯡꯉꯝꯒꯅꯤ
ꯏꯡꯉꯦ ꯑꯈꯣꯏꯗꯤ ꯐꯦꯟ ꯊꯗ꯭ꯔꯦ ꯕ꯭ꯂꯦꯡꯀꯦꯠ ꯑꯥ ꯃꯅꯨꯡꯗꯥꯅꯤ ꯕ꯭ꯂꯦꯡꯀꯦꯠ ꯁꯨꯞ ꯐꯒꯅꯦ ꯏꯟꯖꯥꯡꯒ ꯁꯦꯝꯃꯤꯁꯦ ꯑꯩꯈꯣꯏꯗꯤ
ꯑꯩꯖꯨ ꯐꯦꯟ ꯊꯥꯅ ꯊꯥꯅ ꯑꯗꯨꯝ ꯕ꯭ꯔꯦꯡꯀꯂꯦꯠ ꯑꯗꯨꯝ ꯁꯨꯞꯄꯤ ꯑꯈꯣꯏꯗꯤ ꯐꯩꯖꯨꯞ ꯑꯗꯨꯝ ꯆꯨꯞꯄꯗꯤ ꯑꯗꯨꯝ ꯍꯩꯅꯕꯤ ꯂꯩꯌꯦꯕ
ꯍꯩꯅꯕꯤ ꯑꯣꯏꯔꯦ
ꯍꯥꯏꯕꯗꯤ ꯁꯥꯔꯀꯥꯟꯗꯅ ꯂꯧꯊꯣꯛꯄ ꯑꯗꯨꯒ ꯑꯃꯨꯛ ꯏꯡ ꯀꯥꯟꯗꯅ ꯑꯃꯨꯛ ꯁꯨꯞꯆꯤꯟꯕꯗꯣ
ꯎꯝ
ꯑꯗꯨ ꯑꯗꯨꯝ ꯇꯧꯋꯦ ꯃꯤꯅꯗꯤ
ꯍꯥꯎꯒꯅꯤ ꯍꯥꯏꯕꯣ
ꯑꯗꯨꯅꯤ ꯐꯦꯟꯖꯨ ꯊꯥꯏ ꯐꯩꯖꯨꯞꯁꯨ ꯁꯨꯞꯄꯤ ꯁꯤꯅꯦ ꯃꯣꯏ ꯍꯥꯏꯖꯦ
ꯎꯝ
ꯍꯣ ꯍꯥ ꯑꯥ ꯍꯟꯗꯛꯁꯦ ꯅꯨꯡꯁꯥꯥꯖꯦ ꯌꯥꯗ꯭ꯔꯦ
ꯀꯩꯗꯧꯔꯒꯦ ꯅꯪꯉꯣꯟꯗ ꯃꯤꯔꯥꯏꯕꯤꯔꯕꯣ
ꯑꯩꯉꯣꯟꯗ ꯆꯤꯛꯀꯦ ꯇꯧꯏꯕ
ꯑꯁ ꯅꯨꯡꯉꯥꯏꯇꯦꯗꯥ
ꯅꯨꯡꯉꯥꯏꯇꯦ
ꯅꯨꯡꯁꯤꯕꯣ ꯃꯥꯗꯣ ꯆꯤꯠꯀꯦ ꯇꯧꯔꯤꯗꯣ
ꯍꯥꯥ
ꯆꯤꯀꯦ ꯇꯧꯔꯤꯗꯨ ꯅꯨꯡꯁꯤꯗ꯭ꯔꯣ
ꯈꯪꯗꯦꯗ ꯂꯨꯅꯣ ꯇꯧꯃꯟꯗꯅ ꯆꯤꯛꯀꯦ ꯇꯧꯋꯦ
ꯎꯝ
ꯅꯣꯏ ꯍꯨꯏꯒꯨꯝꯕ ꯂꯣꯏꯕ꯭ꯔꯣ
ꯑꯁ ꯂ ꯃꯈꯣꯏ ꯃꯆꯥ ꯑꯣꯏꯔ ꯂꯣꯏꯔꯒ ꯎꯝ ꯖꯁꯥ ꯇꯥꯔꯤ ꯃꯊꯤꯒ ꯍꯥꯏꯖꯔ ꯑꯗꯨ
ꯑꯗꯨꯕꯨꯗꯤ ꯑꯗꯨꯝ ꯐꯥꯏꯖꯤꯜꯂꯦ ꯑꯩꯈꯣꯏꯁꯨ ꯍꯟꯗꯛ ꯍꯟꯗꯣꯡ ꯑꯃ ꯃꯨꯗꯣꯡ ꯑꯃ ꯂꯣꯏꯕꯅꯦꯕ
ꯎꯝ
ꯅꯥ ꯁꯤꯈ꯭ꯔꯥ ꯀꯨꯏꯗ꯭ꯔꯦ ꯅꯨꯡꯁꯤꯔꯀꯥꯟꯗ
ꯁꯤꯗꯒꯗꯦ ꯁꯤꯗꯦ ꯍꯥꯥ
ꯑꯗꯨꯅꯦ ꯅꯨꯡꯊꯕ ꯍꯧꯔꯛꯀꯥꯟꯗ ꯑꯩ ꯑꯗꯨꯝ ꯇꯨꯃꯤꯟꯅꯩꯌꯦꯕꯀꯣ
ꯎꯝ
ꯁꯥꯟꯅꯗꯅ ꯈꯣꯠꯇꯅ ꯑꯩꯒ ꯑꯗꯨꯝ ꯇꯧꯋꯦ ꯁꯤꯈ꯭ꯔꯥ
ꯂꯣꯚꯦ
ꯈꯪꯗ꯭ꯔꯦ ꯈꯪꯗ꯭ꯔꯦ ꯍꯧꯖꯤꯛ ꯍꯪꯗꯣꯛꯑꯝꯕ ꯂꯧꯁꯤꯗ ꯇꯧꯕꯅꯦ ꯏꯃꯥꯟꯅꯕꯗꯨ ꯃꯣꯏ ꯍꯧꯗꯣꯡꯅꯩ ꯍꯥꯏꯕ
ꯎꯝ
ꯂꯧꯕ ꯂꯥꯛꯑꯣꯕꯅꯦ ꯂꯧꯕꯁꯤꯗ
ꯂꯧ ꯂꯧ ꯂꯧꯔꯒ ꯑꯃꯨꯛ ꯌꯣꯛꯑꯣ ꯌꯣꯛꯑꯒ ꯑꯃꯨꯛ ꯁꯤꯍꯜꯂꯣ
ꯇꯔꯍ
ꯐꯖꯅ ꯐꯖꯅ ꯌꯣꯛꯇꯕꯩ ꯑꯣꯏꯔꯅꯤ ꯃꯆꯤꯟꯖꯥꯛ ꯊꯥꯕꯤꯗꯕ ꯑꯣꯏꯔꯅꯤ
ꯄꯤꯖꯕꯗꯤꯅꯦ ꯑꯩꯉꯣꯟ ꯑꯩꯉꯣꯟꯗ ꯍꯦꯟꯅ ꯆꯥꯏ ꯑ ꯑꯄꯥꯝꯕꯅ ꯄꯤꯖꯔꯤꯁꯦ ꯆꯄꯟꯕꯒꯤ ꯑꯣꯔꯒ ꯆꯩꯌꯒ
ꯑꯗꯨꯗꯤ ꯅꯪ ꯍꯦꯅꯦ ꯑꯣꯕꯔ ꯇꯣꯁ ꯄꯤ ꯏꯕ ꯅꯠꯇ꯭ꯔꯥ
ꯑꯦ ꯑꯦ ꯍꯣꯏꯅꯦ ꯄꯤꯖꯥ ꯕꯖꯥ ꯑꯩ ꯂꯥꯜꯂꯤꯅꯤꯅꯦ
ꯎꯝ ꯆꯥꯉꯃ ꯄꯤ ꯇꯥꯒ
ꯃꯥꯅꯦ ꯃꯥꯅꯦ ꯅꯨꯡꯁꯤꯃꯟꯕꯒꯤ ꯄꯤꯖꯕꯁꯤꯗ ꯑꯩꯅ ꯂꯥꯛꯔꯕꯅꯤꯅꯦ
ꯎꯝ ꯑꯗꯨꯅꯤ ꯃꯔꯥꯡ
ꯃꯔꯥ ꯂꯩꯇꯕ ꯃꯤꯁꯤꯕꯨ ꯀꯃꯥꯏꯅ ꯇꯧꯅꯕ꯭ꯔꯥ
ꯁꯤꯒꯤꯔꯦ ꯑꯃ ꯂꯧꯔꯅꯤ ꯉꯁꯤ ꯂꯧꯒꯦ ꯇꯧꯕꯅꯦ ꯆꯠꯄ ꯇꯟꯗꯅ
ꯎꯝ ꯌꯥꯝꯊꯠꯂꯦ ꯊꯕꯛꯀ ꯀꯔꯤꯝ ꯁꯨꯔꯝꯃꯣꯏꯅ
ꯑꯩꯗꯤ ꯇꯨꯝꯃꯒ ꯆꯥꯕꯒ
ꯍꯤꯠꯄꯒ ꯐꯥꯏꯕꯒ ꯆ ꯇꯧ ꯑꯣꯏꯔꯣꯅꯤ
ꯃ ꯑꯃ ꯊꯕꯛ ꯇꯧꯔꯝꯃꯦ
ꯏꯁꯤꯡ ꯁꯨꯕꯒꯨꯝꯕ ꯇꯧꯔꯝꯅꯤ ꯁꯣꯛꯄ ꯏꯁꯤꯡ ꯁꯣꯛꯄꯒꯨꯝꯕ ꯇꯧꯔꯅꯦꯕ ꯑꯩ
ꯈ꯭ꯋꯥꯡ ꯅꯥꯕ ꯑꯩ ꯈ꯭ꯋꯥꯡ ꯅꯥꯗꯕ ꯁꯝꯥꯟꯅ ꯑꯃ ꯑꯩ ꯁꯥꯟꯅꯕ ꯆꯠꯂꯝꯃꯦꯕ
ꯎꯝ
ꯑꯗꯩ ꯈ꯭ꯋꯥꯡꯁꯤꯦ ꯅꯥꯕ
ꯎꯝ
ꯌꯥꯈꯤꯗ꯭ꯔꯦ ꯑꯗꯨꯗꯒꯤ ꯈ꯭ꯋꯥꯡꯁꯦ ꯑꯗꯨꯝ ꯅꯥꯟꯅꯔꯦ ꯊꯕꯛ ꯁꯨꯕ ꯉꯝꯗ꯭ꯔꯦ ꯑꯝꯕꯂꯤ ꯉ ꯑꯝꯕꯟ ꯇꯥꯟꯕꯒꯤ
ꯑꯖꯤꯕꯕ
ꯍ ꯍꯣ ꯆꯥꯛ ꯍꯅꯤ ꯆꯥꯛ ꯅꯪ ꯊꯣꯡꯒꯤꯔꯣ
ꯍ ꯅꯪ ꯇꯧꯕꯤ ꯌꯥꯔꯣ ꯎ ꯅ
ꯑ ꯍꯥꯎꯅ ꯍꯥꯎꯅ ꯆꯥꯔꯅꯤ
ꯍꯂꫭ
ꯑꯥꯏꯅ ꯇꯉꯣ ꯅꯟ꯭ꯔꯣ
ꯈꯨꯅꯥꯎꯗ ꯄꯜꯂꯒ ꯑꯃꯨꯛ ꯊꯣꯛꯇꯧ ꯃꯥꯜꯂꯦ ꯅꯪꯒꯤꯗ
ꯍꯥꯎꯅꯦꯍ ꯏꯁ ꯆꯥꯗꯤ ꯆꯥꯗꯅ
ꯎꯝ ꯍꯔꯦ ꯐꯔꯦꯔꯦ ꯍꯔꯦ ꯐ ꯑꯗꯨ ꯊꯧꯔꯤꯛꯥꯟ ꯁꯤꯗ
ꯎꯝ ꯍꯥꯎꯅꯤ ꯍꯥꯎꯅꯤ ꯍꯥꯎꯅꯤ ꯍꯥꯎꯅꯤ
ꯍꯥꯎꯔꯗꯤ ꯐꯔꯦ ꯀꯩꯅꫭ
ꯑꯗꯨꯅꯤ ꯑꯗꯨꯅꯤ ꯑꯗꯨꯅꯤ ꯑꯩꯅ ꯄꯥꯝꯃꯤꯁꯦ
ꯎꯝ
ꯍꯝ
ꯑꯗꯨꯝ ꯇꯨꯝꯂꯏꯕ ꯅꯪꯕꯨ ꯑꯃꯨꯛ ꯇꯨꯝꯅꯤꯡꯉꯤꯕ꯭ꯔꯣ
ꯇꯨꯝꯕ ꯅꯠꯇꯦ ꯁꯨꯝ ꯈ꯭ꯋꯥꯡ ꯁꯦꯝꯕꯒꯤ ꯊꯦꯛꯄꯒꯤ ꯀꯣꯒꯞ ꯂꯥꯎꯍꯟꯕꯗꯣ
ꯎꯝ
ꯂꯨꯒꯤꯅꯦ
ꯇꯥꯏ ꯐꯥꯏ
ꯑꯣ
ꯅꯊꯠꯇꯔꫭ ꯂꯩꯖ ꯎꯝ
ꯍꯣꯏ ꯑꯗꯨꯗꯤ ꯍꯥ
ꯅꯊꯟꯗ꯭ꯔꯣ
ꯅꯊꯠꯇꯔꯥ ꯍꯥꯏꯗꯤ
ꯂꯩꯔꯤ ꯍꯧꯖꯤꯛ ꯂꯩꯔꯤꯁꯤ ꯅꯊꯟꯗ꯭ꯔꯣ ꯍꯥꯏꯕ
ꯃꯥꯅꯦ
ꯀꯤꯗ꯭ꯔꯣ
ꯀꯤꯗꯩꯗꯥ
ꯃꯩ ꯂꯥꯛꯄꯔꯥꯅꯦ
ꯃꯩ
ꯎꯝ
ꯃꯩ ꯂꯥꯛꯑꯦ ꯀꯩꯅꯣ ꯅꯣꯏ ꯂꯥꯛꯇ꯭ꯔꫭ
ꯂꯥꯛꯑꯦ
ꯑꯗꯨꯗꯨ ꯀꯩꯅꯅꯣ ꯅꯃꯩ ꯀꯩꯃꯨꯛꯀꯤꯅ ꯀꯩꯅꯣ ꯑꯃꯨꯛ ꯀꯤꯗꯅ ꯍꯪꯖꯤꯜꯂꯤꯗꯅ
ꯁꯨꯝ ꯃꯩ ꯎꯝ ꯍꯟꯗꯛꯁꯦ ꯃꯩ ꯌꯥꯝ ꯃꯨꯠꯀꯟꯕ ꯍꯥꯏꯇꯥꯔꯦ
ꯑꯩꯈꯣꯏꯗꯤ ꯃꯨꯠꯇꯦꯍꯦ
ꯉꯁꯥꯏꯗꯩ ꯃꯩ ꯃꯨꯠꯇꯔꯤꯗꫭ ꯅꯔꯥꯏꯕꯛ ꯐꯔꯥꯕꯅꯩ
ꯑꯗꯨꯅꯦ
ꯇꯈꯥꯏ ꯌꯦꯜꯂꯛꯑꯣ ꯃꯩꯗ
ꯌꯥꯂꯛꯀꯦ ꯌꯂꯛꯀꯦ